ꯑꯥ
ꯀꯃ ꯀ ꯂꯕꯣ
ꯀꯔꯤ
ꯍꯕꯣ ꯂꯕꯣ
ꯁꯨ ꯍꯧꯒꯠꯇ꯭ꯔꯤ ꯍꯧꯖꯤ ꯇꯧꯗ꯭ꯔꯤ ꯀꯩꯗꯧꯔꯒ
ꯀꯌꯥꯝ ꯄꯥꯔꯒꯦ
ꯁꯀꯥ ꯄꯥꯕꯗ ꯏꯩꯅ ꯂꯩꯦꯀ ꯄꯥꯔꯁ ꯑꯣꯏꯔ
ꯅꯅꯥꯕ ꯍꯪ ꯂꯥꯎꯔꯣ ꯅꯅꯥꯕ ꯍꯪ ꯂꯥꯎꯔꯣ
ꯀꯥꯏ ꯅ
ꯅꯕ ꯍꯪ ꯑꯣꯏꯎꯕ
ꯁ ꯑꯅꯤ ꯔꯦ ꯌꯥꯗ ꯂꯥꯏꯄꯥ ꯑꯥꯗꯁ ꯑ
ꯅꯪꯒꯤ ꯐꯣꯟ ꯅꯪꯒꯤ ꯐꯣꯟ ꯈꯔ ꯇꯧꯔꯛꯎꯅꯦ ꯐꯣꯟ ꯁ ꯇꯧꯔꯛꯇꯦꯅ
ꯑꯦꯁ ꯅꯪ ꯉꯥꯟ ꯇꯧꯔꯛꯀꯦꯅ ꯉꯥꯏꯌꯦ ꯑꯗꯨꯒ ꯅꯪꯗꯤ ꯑꯗꯨꯝ ꯇꯧꯔꯛꯈꯤꯗ꯭ꯔꯦ ꯀꯥꯔꯤꯌꯥꯗ
ꯑꯩꯥꯏ ꯌꯥꯗꯦ ꯃꯤ ꯑꯩ ꯁꯤꯒꯤꯒꯤꯁꯦ ꯑꯗꯨꯝ ꯕꯦꯔꯥ ꯇꯧꯋꯦꯕ ꯍꯧꯖꯤꯛꯁꯤ ꯇꯧ ꯌꯥꯗꯦꯅ ꯑꯅꯤ ꯑꯍꯨꯝ ꯂ ꯇꯧ ꯂꯩꯇꯅ ꯉꯔꯥꯡꯗꯤ ꯑꯝꯇ ꯇꯧꯗꯦ
ꯄꯥꯕꯁꯦ ꯄꯣꯒꯥꯥꯝ ꯃꯌꯥꯝꯁꯨ ꯄꯥꯕꯅꯦ ꯑꯁ ꯦꯁꯤꯛꯀꯤꯕꯨꯗꯤ ꯈꯒꯠꯄꯔꯅꯦ ꯅꯨꯃꯤ ꯀꯒꯤ ꯄꯣꯝ ꯐ ꯇꯥꯛ ꯑꯗꯨꯝ ꯃꯥꯜꯂꯦ
ꯑꯩ ꯅꯤꯃꯤ ꯀꯦꯖꯤꯗꯤ ꯈꯔ ꯁꯦꯂꯦꯛ ꯇꯧꯔꯒ ꯄꯥꯔꯗꯤꯧ ꯑꯩ ꯑꯅꯤꯃꯛꯁꯤ ꯁ ꯂꯣꯏ ꯁꯦꯂꯦꯛ ꯇꯧꯔꯅꯤ ꯑꯩ ꯗꯤꯐ꯭ꯔꯦꯟꯁꯤꯦꯁꯟꯒꯤꯗꯨꯃ ꯄꯥꯔꯒꯦ ꯐꯥꯔꯁ ꯑꯣꯗꯔꯣ ꯑꯗ ꯁꯦꯀꯦꯟ ꯑꯣꯗꯔꯒꯤꯗꯣ ꯑꯩ ꯉ ꯍꯥꯏꯐꯦꯠ ꯌꯦꯡꯉꯝꯕꯅꯤ ꯍꯣꯏ
ꯄ꯭ꯔꯣꯒꯥꯝ ꯂꯥꯛꯕ꯭ꯔꯕ
ꯍꯥꯏꯕꯗꯤ ꯅꯠꯇꯦ ꯑꯗꯨꯗ ꯑꯗꯨꯝ ꯈꯪꯗꯧ ꯃꯥꯜꯂꯤꯗꯗ ꯄ꯭ꯔꯣꯒꯥꯝꯗꯣ ꯄꯨꯜꯂꯞ ꯇꯥꯗ ꯇꯥꯔꯒꯁꯨ ꯈꯔꯕꯨ ꯇꯧꯔꯗꯤ ꯑꯗꯨꯝ ꯌꯥꯅꯤ
ꯅꯣꯏ ꯀꯣꯏꯁꯟ ꯅꯝꯃꯛꯄ꯭ꯔꯣ ꯉꯍꯥꯟ
ꯑꯁ ꯅꯝꯃꯛꯇꯦꯗ ꯑꯩ ꯆꯪꯗ꯭ꯔꯤ ꯁꯥ ꯃꯔꯅꯥꯛꯇ ꯑꯩꯉꯥꯡ ꯆꯠꯂꯨꯔꯦ ꯁꯥꯔꯁꯨ ꯂꯥꯎꯗꯦ
ꯎꯝ ꯑꯩ ꯀꯩ ꯐꯥꯥꯁ ꯑꯣꯔꯗꯔꯗꯨ ꯑꯗꯨꯝ ꯄꯥꯅꯤ ꯑꯥꯏꯁꯟ ꯃꯦꯊꯠꯀꯤ ꯄ꯭ꯔꯣꯒꯥꯝꯗ ꯌꯥꯝ ꯁꯥꯡꯉꯤꯅꯦ
ꯑꯩ ꯑꯗꯨꯝ ꯑꯗꯨꯒꯤ ꯁꯔꯨꯛꯇꯨ ꯑꯃ ꯄꯥꯔꯣꯏ ꯑꯗꯨꯝ
ꯑꯁ ꯄ꯭ꯔꯣꯒꯥꯝꯇ ꯂꯣꯏ ꯍꯪꯅꯤꯤꯅꯦ ꯑꯡ ꯈꯟꯕꯗ ꯁꯣꯜꯞ ꯇꯧꯕꯗꯣ ꯁꯥꯟꯅꯁꯦ ꯍꯪꯅꯤ ꯍꯥꯏꯕꯅꯦ ꯑꯪꯗ꯭ꯔꯗꯤ ꯄꯒꯇꯅꯤ ꯑꯣꯏꯔꯗꯤꯁꯤ
ꯀꯃꯅ ꯁꯣꯜꯕ ꯇꯧꯕꯗ
ꯑꯩꯈꯣꯏꯅ ꯇꯧꯕ ꯊ꯭ꯔꯤꯔꯤꯗ ꯇꯧꯕꯗꯣ
ꯎꯝ
ꯑꯗꯣ ꯃꯥ ꯍꯥꯏꯔꯤꯕ ꯏꯟꯇꯔꯅꯦꯜꯒꯤ ꯇ꯭ꯋꯦꯟꯇꯤ ꯇꯨꯁꯨ ꯂꯩꯗꯣꯏꯔꯥ ꯂꯩꯔꯣꯏꯗꯣꯏꯔꯥꯁꯨ ꯈꯪꯗꯦ
ꯂꯗ ꯌꯥꯔꯅꯤ ꯀ ꯚꯥꯏ ꯀꯩꯅꯣꯗ ꯀꯃꯥꯏꯅ ꯇꯧꯗꯣꯏꯅꯣ ꯁꯦꯞ ꯇꯧꯕꯩ ꯀꯥꯟꯅꯤ ꯌꯥꯝ ꯌꯥꯎꯗꯅꯦ ꯑꯣ ꯁꯦ ꯅꯝ ꯂꯣꯏꯔꯀꯥꯟꯗ ꯑꯗꯨꯒꯤ ꯀꯩꯅꯣꯗꯨꯗ ꯁꯦꯞ ꯇꯧꯔꯝꯃꯨ ꯀꯗ ꯂꯩꯕꯅꯦ ꯁꯥꯥꯟꯅ ꯂꯣꯏꯔꯝꯗꯥꯏ ꯇꯥꯛꯏ ꯑꯗꯨꯗꯤ ꯚꯥꯏ
ꯀꯅ ꯈꯜ ꯀꯗ꯭ꯔ ꯍꯥꯏꯖ
ꯑꯣ ꯑꯗꯨ ꯍꯥꯄꯛꯇꯣꯏꯅꯤ ꯚꯥꯏ ꯑꯗꯨ ꯍꯥꯞꯄꯛꯑ ꯀꯥꯟꯗ ꯀꯣꯆꯤ ꯑꯃꯇꯪ ꯀꯣꯠꯂꯛꯇꯣꯏꯅꯤ ꯃꯣꯏꯗꯤ ꯑꯗꯨꯗ ꯁꯦꯚ ꯇꯧꯔꯝꯃꯨ ꯑꯗꯨꯒꯤ ꯐꯣꯗꯔꯗꯦ ꯆꯦꯞꯇꯔ ꯑꯃꯨꯛ ꯈ ꯑꯟꯇꯔ ꯇꯧꯔꯛꯛꯇꯅꯦꯕ ꯅꯪ ꯂꯥꯛꯕꯤ ꯂꯅꯤ ꯍꯥꯏ ꯁꯣꯅꯒ ꯂꯥꯛꯀꯦ
ꯂ ꯅ ꯑꯔꯦ ꯂꯥꯛꯇꯥ ꯍꯥꯏꯦ ꯇꯧ ꯀ
ꯅꯪ ꯀꯔꯤꯒꯤ ꯅꯥꯏꯅꯣ
ꯈꯡꯗꯦ ꯌꯥꯗꯣꯏꯔꯥ ꯄꯒꯗꯔꯥ ꯈꯣꯜꯂꯥꯁꯦ ꯑꯣꯂꯤꯁꯦ ꯎꯗꯔꯥ ꯏꯇꯥꯑꯣꯏ
ꯑ ꯌꯥꯔꯦ ꯌꯥꯔꯦ ꯑꯍꯤꯡ ꯑꯃꯗꯕꯣ
ꯁꯦꯞ ꯇꯧꯔꯝꯃꯣ ꯈꯣꯠꯂꯣꯅ ꯍꯪꯉꯦꯕꯀꯣ
ꯑꯗꯨꯃꯥꯏꯅ ꯍꯪꯉꯛꯀꯗ꯭ꯔꯪꯗꯦ ꯍꯥꯏꯕ ꯁꯥꯔꯅ ꯃꯃꯥꯡ ꯆꯍꯤꯩ ꯑꯩ ꯃꯃꯥꯡ ꯆꯍꯤꯩ ꯍꯥꯡꯕꯨꯗ ꯍꯪꯕꯗ ꯑꯗꯨꯝꯕꯁꯨ ꯈꯔ ꯌꯦꯡꯁꯤꯜꯂꯣꯅ ꯍꯥꯏꯔꯛꯑꯦꯕ
ꯑ ꯑꯩ ꯕꯦꯁꯤꯛꯇꯪ ꯄꯥꯅꯤ ꯕꯦꯁꯤꯛꯁꯤꯐꯥꯎ ꯊꯪ ꯉꯝꯗꯦꯗ ꯄꯥꯕ ꯋꯥꯏ ꯐ ꯄꯥꯝ ꯗꯕꯜ ꯁꯣꯔꯠꯄꯨꯁꯤꯗꯤ ꯂꯥꯛꯇꯧ ꯃꯥꯟꯗ꯭ꯔꯦ ꯑꯩꯗꯤ
ꯀꯕꯥ ꯀꯦꯍꯅꯨ
ꯚꯏ ꯁꯦꯛꯁꯟ ꯄ꯭ꯔꯣꯒꯥꯝꯗꯨꯗꯤ ꯁꯨꯝꯕ ꯄꯥꯔꯣ ꯌꯥꯝ ꯁꯥꯡꯉꯦ ꯑꯩ ꯄ꯭ꯔꯣꯒꯥꯝ ꯅꯨꯃꯤꯛꯇ ꯄ꯭ꯔꯣꯒꯥꯝꯁꯦ ꯑꯩ ꯊꯥꯔꯅꯤ ꯄꯗ ꯌꯥꯝꯗꯨ ꯄꯥꯏ
ꯐꯥꯔꯁ ꯄꯣꯖꯤꯁꯟꯒꯤ ꯄ꯭ꯔꯣꯒꯥꯝ ꯂꯩꯔꯕꯣꯂ
ꯑꯩꯉꯣꯟꯗ ꯄ꯭ꯔꯣꯒꯥꯝꯗꯤ ꯀꯩꯅꯣꯅ ꯊꯥꯔꯛꯑꯝꯕꯅꯤ ꯄꯕꯤꯗꯤꯕ ꯑꯣꯏꯅ ꯊꯥꯕꯤꯔꯛꯀꯦ
ꯐꯣꯔꯁ ꯄꯣꯖꯤꯁꯟꯒꯤ ꯄ꯭ꯔꯣꯒꯥꯝ ꯂꯩꯕ꯭ꯔꯥ ꯍꯥꯏꯕ꯭ꯔꯥ ꯑꯩꯅꯠꯇꯅꯦ
ꯁꯥꯟ ꯇꯪꯒꯅ
ꯑꯥ
ꯂꯩꯇꯕ ꯄ꯭ꯔꯣꯒꯥꯝꯁꯨ ꯇꯥꯝꯗꯕꯁꯨ ꯑꯗꯨꯝ ꯍꯪꯖꯜꯂꯛꯑꯣ
ꯈꯪꯗꯦꯗꯏꯗꯤ ꯁꯨꯝ ꯌꯥꯎꯗꯕꯗꯨꯗ ꯍꯪꯉꯨ ꯃꯥꯅꯤ
ꯄꯠ ꯄꯨꯁꯗ ꯍꯥꯊꯤꯟ
ꯍ ꯍꯥꯏꯔꯗꯤ
ꯃꯊ ꯃꯊꯠ ꯇꯠꯂꯦ ꯅꯪ ꯉꯥꯡꯉꯤꯗꯨ
ꯍꯣꯏ ꯑꯩ ꯑꯗꯨꯒꯤꯗꯤ ꯁꯔꯨꯛꯇꯣ ꯑꯗꯨꯝ ꯄꯥꯔꯔꯣꯏꯗꯕ ꯑꯍꯥꯟꯕꯗꯒꯤ ꯕꯥ ꯁꯁꯟ ꯇꯧꯕꯗꯣ
ꯑꯥ
ꯑꯗꯨꯒꯤ ꯇꯤꯝ ꯑꯃ ꯑꯝ ꯄꯥꯛꯑ ꯑꯩ ꯏꯟꯇꯤꯒ꯭ꯔꯦꯁꯟꯒ ꯐ꯭ꯔꯦꯟꯁ ꯆ ꯀꯗꯤ ꯌꯦꯒ ꯈꯜ
ꯁꯤꯝꯁꯟꯁꯤꯡꯒꯤ ꯄ꯭ꯔꯣꯒꯥꯝꯗꯤ ꯄꯥꯒꯗ꯭ꯔꯣꯅ
ꯀꯦꯜ ꯑꯗꯨ ꯄꯥꯖꯔ ꯈꯜꯂꯤꯅꯦ ꯍꯥꯏꯕ ꯁꯟꯊꯅꯤꯌꯗꯍꯣꯏ ꯕꯅꯃꯨꯛꯀꯤ ꯑꯩꯈꯣꯏꯅ ꯇꯧꯗ ꯅ꯭ꯌꯨꯃꯔꯤꯀꯦꯜ ꯀꯥꯜꯀꯨꯂꯦꯁꯟꯗꯣ ꯇꯃꯦ ꯀꯜ
ꯑꯥ
ꯌꯨꯝꯃꯩꯀꯦꯜꯒꯤ ꯀꯥꯜꯀꯨꯂꯦꯁꯟꯁꯤꯡꯤꯡꯗꯣ
ꯑꯥ
ꯑꯩ ꯀꯥꯎ ꯂꯩ ꯍꯥꯏꯅꯤ
ꯑꯗꯨ ꯀꯥꯜꯀꯨꯂꯦꯁꯟꯗꯣ ꯍꯪꯉꯛꯀꯗ꯭ꯔꯥꯅꯦ ꯁꯥꯔ ꯅꯠꯇꯦ ꯍꯪꯉꯛꯀꯅꯤ ꯍꯥꯏ
ꯍꯪꯉꯛꯀꯅꯤ ꯃꯤ ꯚꯥꯏ ꯑꯗꯨ ꯍꯪꯉꯀꯥꯟꯗ ꯅꯪ ꯚꯦꯔꯤꯐꯥꯏ ꯇꯧꯕ ꯍꯥꯏꯔꯛꯇꯣꯏꯔꯤꯕꯅꯤ
ꯍꯣꯏꯅꯦ ꯑꯗꯨ ꯍꯉꯗꯤ ꯐꯩ ꯑꯗꯨ ꯍꯉꯗꯤ ꯐꯩꯌꯦ ꯈꯜꯂꯤꯁꯦ ꯄ꯭ꯔꯣꯒꯥꯝ ꯇꯪꯍꯉꯑꯗꯤ ꯁꯤꯅꯦ ꯄ꯭ꯔꯣꯒꯥꯝꯇꯪ ꯍꯪꯉꯗꯤꯈꯨꯏꯗꯣꯏꯖꯥꯠꯂꯥ
ꯀꯣꯏꯁꯟ ꯄꯤꯔꯛꯑꯅꯤ ꯑꯗꯨꯒ ꯑꯗꯨ ꯍꯪꯉꯀꯥꯟꯗ ꯑꯗꯨ ꯄ꯭ꯔꯣꯒꯥꯝꯗꯨ ꯏꯗꯨꯣꯏꯅꯤ ꯕ ꯑꯩꯅ ꯈꯪꯕ꯭ꯔ ꯅꯤꯌꯨꯃꯔꯤꯀꯦꯜꯒꯤꯠꯅ ꯃꯥꯔꯛ ꯆꯥꯎꯗꯧ ꯃꯥꯜꯂꯦꯕ ꯑꯃꯖꯤ ꯃꯔꯛ ꯄꯤꯛꯇ꯭ꯔꯨ ꯄꯤꯛꯇꯧ ꯃꯥꯜꯂꯦꯕꯥ
ꯍꯣꯏ ꯑꯗꯨꯕꯨꯗꯤ ꯃꯥꯛꯇꯨꯕꯨꯗꯤ ꯈꯪꯗ꯭ꯔꯦ ꯐꯖꯅ ꯆꯔꯉꯥꯅ ꯍꯧꯕꯗꯣ ꯑꯩꯉꯣꯟꯗ ꯕꯩꯕꯥꯒꯤ ꯐꯣꯔꯇꯤ ꯃꯥꯔꯛ ꯑꯃꯨꯛ ꯍꯪꯉꯛꯀꯅꯤ ꯏꯟꯇꯔꯅꯦꯜꯒꯤ ꯇ꯭ꯋꯦꯟꯇꯤ ꯂꯩꯅꯤ ꯐꯣꯔꯇꯤ ꯑꯝꯅ ꯈꯪꯗꯦ ꯃꯥꯏ ꯏꯟꯇꯔꯅꯦꯜ ꯗꯨꯀꯃꯥꯏ ꯄꯤꯗꯣꯏ ꯄꯤꯔꯣꯏꯗꯣꯔ
ꯐꯣꯔꯇꯤ ꯑꯝꯅ ꯑꯩꯈꯣꯏ ꯊꯤꯑꯣꯔꯤ ꯀꯩꯀꯥ ꯏꯕꯩ ꯑꯣꯏꯅꯤꯅ ꯍꯥꯏꯍꯧꯕꯅꯦꯕ ꯈꯪ
ꯇ꯭ꯋꯦꯟꯇꯤ ꯑꯃ ꯐꯪꯉꯕ ꯇ꯭ꯋꯦꯟꯇꯤ ꯑꯃ ꯃꯥꯡꯊꯣꯛꯑꯕ
ꯎꯝ ꯎꯝ ꯏꯟꯇꯔꯅꯦꯜꯒꯤ ꯇꯋꯦꯟꯇꯤꯗꯣ ꯌꯥꯎꯔꯛ ꯇꯔꯗꯤ ꯅꯪ ꯏꯍꯦ
ꯏꯟꯇꯔꯅꯦꯟꯒꯤ ꯇꯨꯋꯤꯟꯇꯤ ꯌꯥꯎꯅꯤ ꯍꯥꯏꯗꯨꯗꯤ ꯁꯥꯔꯅ ꯑꯩ ꯍꯌꯦꯡ ꯑꯃꯨꯛꯀ ꯍꯪꯉꯨꯒꯦ ꯃꯟꯗꯦꯗ ꯑꯩ ꯉꯥꯍꯥꯡ ꯆꯠꯗꯤ ꯆꯠꯄꯅꯤ ꯁꯥꯔ ꯂꯩꯔꯝꯗꯕ
ꯑꯁ ꯑꯁꯦꯡꯃꯩꯅ ꯏꯟꯇꯔꯅꯦꯟꯒꯤ ꯇ꯭ꯋꯦꯟꯇꯤꯗꯣ ꯌꯥꯎ ꯇꯔꯦꯠ ꯈꯨꯨꯏꯅꯤ ꯑꯗꯩ ꯁꯣꯞ ꯇꯧꯕꯗꯨꯒ ꯍꯪꯉꯛꯇ꯭ꯔꯕ ꯑꯗꯨꯒ ꯈꯣꯟꯊꯥꯡ ꯑꯣꯟꯖꯤꯟꯒ ꯇꯧꯔꯛꯑꯕ ꯄꯩꯈꯥꯗ ꯂꯣꯏꯔꯦ ꯑꯗꯨꯝ
ꯐꯤꯂꯝ ꯇꯠꯂꯦ
ꯄꯔꯣꯒꯥꯝꯇꯪ ꯇꯥꯔꯗꯤ
ꯌꯥꯅꯤꯗ
ꯑꯦ ꯁꯝꯅ ꯍꯥꯏꯔꯕꯗ ꯅꯪ ꯁꯣꯞꯀꯤꯗꯣ ꯇꯥꯗ꯭ꯔꯦ ꯈꯜꯂꯣꯅꯦ ꯚꯏ ꯁꯦꯛꯁꯟꯒꯤꯗꯤ ꯁꯣꯞꯁꯨ ꯌꯥꯎꯗꯦ ꯄ꯭ꯔꯣꯒꯥꯥꯝꯇꯨ ꯏꯌꯨ ꯍꯥꯏꯔꯛꯑꯒ ꯀꯣꯏꯁꯟꯗꯣ ꯏꯔꯝꯃꯦ ꯈꯜꯂꯣ ꯅꯠꯇ꯭ꯔꯒꯅ ꯐꯣꯔꯁ ꯄꯣꯖꯤꯁꯟꯒꯤ ꯍꯪꯉꯦ ꯈꯜꯂꯣ ꯅꯠꯇ꯭ꯔ ꯁꯦꯀꯥꯟꯒꯤ ꯍꯪꯉꯦ ꯈꯜꯂꯣ ꯄ꯭ꯔꯣꯒꯥꯝꯇꯣ ꯏꯌꯣꯅ
ꯎꯝ
ꯑꯩ ꯃꯣꯏ ꯃꯉꯥꯗꯨꯗꯤ ꯄꯥꯖꯤꯔꯥ ꯇꯧꯕꯣ ꯚꯥꯏ ꯁꯦꯛꯁꯟꯅꯦ ꯐꯣꯔꯁ ꯄꯣꯖꯤꯁꯟꯅ ꯑꯗꯨ ꯐꯣꯔ ꯄꯣꯖꯤꯁꯟ ꯑꯩ ꯄꯥꯝꯕꯗꯤ ꯂꯩꯇꯦ
ꯁꯦꯀꯥꯟꯅꯦ ꯅꯨꯏꯇꯔꯞ ꯁꯟꯅꯦ
ꯃꯉꯥꯂꯣꯏ ꯄꯥꯗꯣꯏ ꯁꯔꯨꯛ ꯄꯥ ꯁꯣꯝ ꯑꯅꯤꯒꯤ ꯅꯨ ꯄꯥꯔꯒꯦꯕꯣ ꯈꯖꯨꯂꯥꯏꯕ ꯈꯒꯁꯨ ꯃꯅꯔꯞ ꯃꯅꯔꯞꯄ ꯃꯉꯥꯔꯦ ꯑꯁꯣꯝ ꯅꯥꯀꯟꯒꯤ ꯏꯟꯇꯤꯒꯔ꯭ꯦꯜ ꯐ ꯂꯥꯏꯖꯨ ꯂꯥꯏꯕ ꯈꯒꯁꯨ ꯃꯥꯟꯅꯔꯞ ꯃꯥꯟꯅꯔꯞ ꯆꯠꯄ
ꯑꯩꯕꯨꯗꯤ ꯑꯝꯇ ꯌꯦꯡꯗꯕꯅꯤꯅ ꯈꯪꯗꯦꯗꯥ
ꯑꯩ ꯌꯦꯡꯗ꯭ꯔꯤꯌꯦ ꯉꯔꯥꯡ ꯌꯦꯡꯕꯅꯦ ꯍꯥꯏꯐꯦꯠ ꯁꯦꯀꯦꯟ ꯑꯣꯔꯗꯔꯗꯣ ꯑꯩ ꯄꯥꯗ꯭ꯔꯤꯌꯦ ꯄꯥꯒꯦ ꯇꯧꯔ ꯕꯣꯟ ꯑꯃꯨꯛ ꯂꯥꯛꯁꯜꯂꯛꯑꯦ ꯍꯣꯔꯦꯟꯗꯤ ꯕꯣꯜ ꯂꯩꯇꯦ ꯅꯨꯡꯉꯥꯏꯔꯦ ꯑꯗꯨꯗꯤ ꯑꯍꯤꯡꯗ ꯅꯠꯇꯔꯗꯤ
ꯍꯣꯔꯦꯟꯗꯤ ꯂꯩꯇꯦ ꯍꯣꯔꯦꯟꯗꯤ ꯂꯩꯇꯦ ꯍꯌꯦꯡꯗꯤ ꯂꯩ ꯑꯩ ꯌꯦꯡꯖꯤ ꯌꯦꯡꯗꯤ ꯌꯦꯡꯅꯤꯡꯉꯦ ꯄꯩꯈꯥ ꯂꯩꯕꯩ ꯇꯧꯕꯥꯋꯥꯅꯤ ꯑꯔꯣꯏꯕ ꯃꯦꯠꯆ ꯑꯣꯏꯕ ꯌꯥꯔꯤꯅꯦ ꯍꯥꯏꯕ ꯍꯌꯦꯡꯁꯦ ꯍꯥꯎ ꯍꯧꯒꯦ ꯇꯧꯒꯦ
ꯗꯥ
ꯅꯠꯇꯦ ꯑꯈꯣꯏ ꯆꯦꯅꯤꯠꯇ
ꯍꯗꯦꯟꯒꯤ ꯑꯔꯣꯏ ꯃꯦꯠ ꯑꯔꯣꯏꯕ ꯌꯥꯏ ꯀꯥꯏ ꯈꯥꯏꯁꯤꯜꯂꯛꯄꯗꯨꯗꯤ ꯌꯥꯝ ꯐꯖꯕ ꯋꯥꯠꯂꯤ ꯑꯔꯣꯏꯕ ꯃꯦꯆꯁ ꯑꯣꯏꯕ ꯍꯥꯏꯔꯞ ꯗꯨꯗꯤ ꯈꯤꯇꯪ ꯐꯖꯕ ꯋꯥꯠ ꯂꯤ
ꯑꯦ ꯀꯩꯅꯣ ꯏꯇꯥꯎꯑꯣ ꯏꯁꯄꯦꯟꯅꯅꯤ ꯇꯥꯏ ꯍꯥꯏꯁꯦ ꯁꯤ ꯄꯥꯠꯇꯦ ꯄꯥꯈꯠ ꯀꯥꯏ ꯐꯖꯕ ꯋꯥꯠꯄ ꯅꯣ ꯏꯇꯥꯎ
ꯄꯦꯟꯒꯖꯦ ꯚꯥꯏ ꯍꯧꯖꯤꯛꯐꯥꯎꯗ ꯍꯦꯛ ꯑꯦꯠ ꯇꯨ ꯍꯦꯠꯇ ꯗꯤ ꯄꯣꯔꯇꯨꯒꯜꯅ ꯂꯧ ꯑꯝꯍꯦꯂꯤ ꯀꯥꯕꯩꯗ
ꯍꯣꯏ ꯑꯗꯨꯕ꯭ꯨꯗ
ꯑꯗꯣ ꯈꯪꯗꯦ ꯌꯥꯝꯗꯤ ꯂꯤꯡꯉꯤ ꯃꯣꯏ ꯍꯟꯗꯛ ꯑꯗꯣ ꯑꯣꯅꯍꯥꯟꯒꯤ ꯈꯨꯁꯥꯟꯅ ꯑꯗꯨꯗꯤ ꯃꯣꯏ ꯀꯩꯁꯨ ꯌꯥꯝ ꯀꯟ ꯐꯖꯕ ꯑꯣꯏꯗꯦ ꯕꯒꯤꯟꯗ꯭ꯔꯥ ꯅꯠꯇ꯭ꯦꯑꯦ ꯂꯥꯏꯕ꯭ꯔꯦꯔꯤ ꯃꯃꯥꯡꯒꯤ ꯅꯥꯄꯤꯗꯣ
ꯑꯥ
ꯀꯛꯊꯠꯂꯦꯕ ꯑꯗꯨ ꯉꯥꯗꯣ ꯊꯥꯗꯕꯤꯔꯝꯖꯤꯔꯥ ꯈꯪꯗꯦꯕ ꯗꯤꯄ꯭ꯥꯔꯠꯃꯦꯟꯒꯤ
ꯎꯝ ꯊꯥ ꯇꯔꯝꯃꯣ ꯊꯥꯗꯔꯝꯃꯣ
ꯊꯥꯒꯣꯟꯄꯨꯔꯛꯄ꯭ꯔꯥꯖꯨ ꯄꯨꯔꯛꯇꯦ
ꯑꯁꯤ ꯑ꯭ꯩꯆ ꯀꯩꯈꯥꯡꯒꯣꯟꯗꯨꯕꯨ ꯍꯥꯞꯄ -ꯍꯥꯞꯄ ꯆꯠꯀꯗ꯭ꯔꯕ ꯑꯦꯛꯖꯥꯝ ꯑꯔꯣꯏꯕ ꯅꯨꯃꯤꯠꯀꯤꯗꯨꯗꯤ ꯍꯥꯎꯕꯩꯅꯤ
ꯃꯤ ꯌꯥꯝ ꯂꯥꯛꯅꯗ ꯃꯥꯜꯂꯦ ꯄꯩꯈꯥ ꯂꯣꯏꯅꯒ꯭ꯔ꯭ꯝꯅꯤꯅ
ꯑꯁ ꯑꯩ ꯇꯨꯗꯧ ꯃꯥꯜꯂꯦ ꯍꯟꯊꯛꯀꯤꯖꯤꯖꯨꯐꯥꯏꯖ꯭ꯋꯥꯏꯇꯦ ꯑꯥꯥꯁꯇꯤ ꯇꯧꯍꯟꯂꯛꯇꯧ ꯃꯥꯜꯂꯤꯗꯀꯣ ꯑꯣꯖꯥꯅ
ꯑꯁ ꯇꯧꯍꯜꯂꯛꯀꯅꯤꯍꯦ ꯑꯩ ꯑꯗꯨꯒꯤ ꯑꯁꯥꯗꯅꯤꯔꯤꯄꯣꯠ ꯑꯩ ꯉꯁꯤ ꯑꯩꯗꯤ ꯃꯇꯝ ꯈꯤꯇꯪ ꯂꯩꯔꯤꯀꯣ ꯅꯪꯒ ꯌꯦꯡꯅꯧꯔꯗꯤ
ꯅꯪ ꯂꯩꯥꯏꯍꯦ ꯅꯪꯗꯤ ꯏꯁꯀꯥꯏ ꯃꯇꯝ ꯕꯥꯏꯂꯩ ꯅꯨꯏꯍꯨꯝꯅꯤ ꯂꯩꯔꯥ ꯅꯪꯗꯤ ꯖꯤꯇꯦꯠ ꯄꯥꯡ
ꯂꯨꯏ ꯈꯦꯜꯂꯒꯅꯦ ꯑꯩ ꯅꯨꯡꯉ꯭ꯥꯏ꯭ꯅ ꯂꯩꯔꯤꯁꯤ
ꯑꯩꯗꯤ ꯂꯩꯇ꯭ꯔꯕꯅꯦ ꯑꯗꯨꯏꯅꯦ ꯊꯥ ꯃꯊꯥ ꯁ꯭ꯥꯏꯁ
ꯌꯥꯅꯤꯗ ꯈ꯭ꯔ ꯄꯥꯁ ꯊꯜꯂꯣ ꯕꯦꯁ꯭ꯤꯁꯇꯣ ꯅꯠꯇ꯭ꯔ ꯃꯥꯏꯀ꯭ꯔ꯭ꯣꯁ ꯊꯦꯝꯗꯦꯔꯣ
ꯍꯨꯝ
ꯃꯥꯏꯀ꯭ꯔꯣꯁꯦꯝꯗꯣꯏꯔꯣ
ꯁꯦꯝꯃꯔꯣꯏꯗ ꯑꯩ ꯁꯤꯟꯅꯇꯧ ꯃꯥꯟꯗ꯭ꯔꯦ ꯑꯩ ꯉꯔꯥꯡ ꯁꯦꯝꯖꯤꯔꯅ ꯍꯥꯏꯐꯦꯠ ꯇꯧꯔꯝꯕꯅ꯭ꯦꯑꯗꯣ ꯁꯦꯝꯃꯔꯣꯏ
ꯁꯦꯝꯃꯗꯤ ꯚꯥꯏ ꯁꯦꯝꯃꯗꯤ ꯑꯩꯉꯣꯟꯗ ꯑꯃꯨꯛ ꯄꯤꯔꯝꯃꯨꯀꯣ ꯍꯨꯟꯗꯣꯛꯈꯤꯅꯨꯀꯣ
ꯑꯥꯍ ꯖꯦꯝꯃꯔꯣꯏ ꯖꯦꯝꯃꯔꯣꯏ ꯀꯥꯏꯖꯦꯝꯕ ꯅꯝꯃꯔꯣꯏ ꯅꯝꯕ ꯃ ꯇꯝꯕꯨ ꯂꯩꯇꯦ
ꯅꯠꯇ꯭ꯔꯒꯅ ꯑꯩ ꯍꯣꯔꯦꯟ ꯍꯥꯏꯐꯦꯠ ꯇ꯭ꯔꯥꯏꯕꯨꯗꯤ ꯇꯧꯒꯦ ꯍꯩꯕ꯭ꯔꯥ ꯌꯦꯡꯒꯦ
ꯍꯣꯏ ꯅꯪ ꯅꯝꯃꯗꯤ ꯋꯥꯏꯕ ꯂꯥꯛꯀꯦ ꯑꯩ
ꯑ꯭ꯥꯏ꯭ꯛ ꯑꯣꯒ꯭ꯔꯥꯝ ꯂꯣꯏ ꯅꯠꯇꯕꯤꯗ ꯈꯔ ꯁꯦꯂꯦꯛꯇꯦꯠꯇꯣ
ꯎꯝ
ꯍꯣꯏ ꯚꯥꯏ ꯊꯝꯃꯒꯦ
ꯍꯣꯏ ꯏꯇꯥꯎ ꯊꯝ-ꯊꯝꯃꯦ
ꯀꯩꯅꯣꯅꯪ ꯑꯗꯨꯕꯨ ꯀꯩꯅꯣ ꯍꯥꯏꯔꯦ
ꯅꯠꯇꯦꯗ ꯑꯃ ꯑꯩ ꯀꯩꯅꯣꯃꯥꯍꯥꯏꯔꯦ ꯇꯧꯑꯝꯗꯣ ꯑꯩꯀꯥꯎꯔꯦ ꯍꯧꯖꯤꯛꯇ ꯀꯩꯅꯣꯝꯃꯍꯥꯏ ꯇꯧꯔꯝ
ꯑꯗꯨ ꯋꯥꯔꯝꯃꯤ
ꯑꯃꯅꯤ ꯄꯨꯁꯤꯟꯒ꯭ꯤꯕꯗꯨꯅꯗꯤ ꯐꯩꯌꯦꯕ ꯍꯥꯏꯗꯤ ꯍꯪꯉꯛꯑꯒꯗꯤ ꯃꯥꯅꯤꯡꯗ ꯀꯥꯎꯔ ꯂꯩꯗꯣꯏ ꯁꯣꯔꯨꯛꯄꯨꯗꯤ ꯁꯦꯞꯇꯤ ꯑꯣꯏꯗꯣꯏꯕ ꯏꯇꯥꯎ ꯁꯤꯟꯅꯕ ꯁꯤꯟꯅꯗꯕꯗꯨꯅ ꯑꯃ ꯑꯣꯏꯔꯒ ꯑꯗꯨ ꯍꯥꯏꯕꯩꯟꯗ
ꯑꯣꯀꯦ ꯑꯣꯀꯦ ꯍꯣꯔꯦ ꯑꯃꯨꯛ ꯇꯧꯔꯛꯀꯦ ꯅꯪ ꯑꯃꯨꯛ ꯇꯧꯔꯣꯑꯣ ꯍꯣꯔꯦ ꯎꯝ